ꯁꯤꯐꯦꯟ
ꯍꯜꯂꯣ
ꯑꯣ ꯇꯥꯕ꯭ꯔꯣ ꯅꯨꯄꯤꯝꯆꯥꯥ
ꯁꯥꯁ
ꯍꯤ ꯍꯤ ꯁꯥꯁ ꯍꯥ
ꯀꯅꯔꯣ
ꯍꯂꯣ
ꯍꯜꯂꯣ ꯍꯜꯂꯣ ꯇꯥꯏꯅꯤ ꯇꯥꯏꯅꯤ ꯅꯪ ꯂꯥꯎꯗ꯭ꯔꯁꯨ ꯇꯥꯏꯅꯦ ꯏꯕꯦꯝꯃꯥ
ꯁꯥꯁ ꯀꯅꯥꯔꯣ
ꯀꯅꯔꯣ ꯀꯥꯏꯅ ꯑꯁ ꯃꯤ ꯀꯌꯥ ꯂꯩꯕ꯭ꯔ ꯅꯣꯢ ꯍꯣꯁꯇꯦꯜꯗꯗꯤ
ꯀꯔꯤꯔꯣ ꯀꯅꯥꯔꯣ ꯍꯥꯏꯔꯒ ꯃꯤ ꯀꯌꯥ ꯂꯩꯕ꯭ꯔꯣ ꯍꯣꯁꯇꯦꯜꯗ ꯍꯥꯏꯕ ꯀꯔꯤ ꯍꯥꯏꯅꯣ
ꯑꯅꯥꯔꯣ ꯑꯃꯨꯛ ꯍꯪꯉꯤꯅꯤ ꯍꯧꯖꯤꯛ ꯈꯇꯪ ꯎꯝ ꯋꯥꯔꯤ ꯁꯥꯅꯕꯗꯨ ꯅꯪꯁꯨ
ꯈꯣꯟꯗꯣ ꯁꯣꯔꯤ ꯅꯪꯒꯤ ꯈꯣꯟꯗꯣ ꯑꯣꯏꯌꯣ ꯉꯁꯥꯏꯅ ꯈꯔ ꯅꯨꯄꯤ ꯃꯥꯜꯂꯦ ꯍꯧꯖꯤꯛꯅ ꯈꯔ ꯅꯨꯄꯥ ꯆꯪꯉꯦ ꯑꯗꯨꯒꯤ ꯍꯥ ꯍꯥ
ꯑꯁ ꯉꯁꯥꯏ ꯑꯃꯨꯛ ꯅꯨꯄꯤ ꯑꯃ ꯍꯧꯖꯤꯛ ꯅꯨꯄꯥ ꯑꯃꯨꯛ ꯍꯣꯔꯦꯟ ꯑꯃꯨꯛ ꯂꯩꯔꯗꯤ ꯀꯅꯥ ꯃꯥꯟꯗꯣꯏꯅꯣ
ꯒꯦ
ꯆꯔꯍꯦ ꯅꯁꯝ ꯐꯣꯢꯌꯨꯔꯥ
ꯆꯂꯨ ꯍꯦ
ꯏꯝꯐꯥꯜ ꯂꯥꯛꯄꯗ ꯃꯁꯝ ꯐꯨꯏꯅꯤꯅ ꯑꯗꯨꯃꯥꯏ ꯉꯥꯡꯑꯗꯤ ꯏꯝꯐꯥꯜ ꯂꯥꯛꯄꯗꯅꯦ ꯅꯁꯝ ꯐꯣꯏꯅꯤꯕ
ꯍ‍ꯣꯏꯍ‌ꯦ ꯊꯣꯏꯕꯤꯔꯣ ꯈꯣꯏꯕꯤꯔꯣ
ꯅꯨꯄꯤꯒꯤ ꯁꯝꯁꯦ ꯐꯣꯏꯕꯁꯦ ꯅꯨꯡꯉꯥꯏꯕꯅꯤꯅ‌ꯦ
ꯅꯨꯡꯉꯥꯏꯕ꯭ꯔꯥ ꯑꯣ ꯑꯩꯗꯤ ꯈꯪꯍꯧꯗꯦ
ꯑꯣ ꯅꯪꯗꯤ ꯀꯂꯝꯩ ꯅꯪꯁꯨ ꯃꯤꯒꯤ ꯁꯝ ꯐꯣꯏꯕꯁꯨ ꯅꯪꯁꯨ ꯐꯪꯉꯣꯏꯗ ꯅꯪꯗꯤ ꯅꯦꯝꯕꯅꯤꯅꯀꯣ
ꯅꯦꯝꯕꯒꯤ ꯋꯥ ꯅꯠꯇꯦꯗ ꯑꯩꯈꯣꯏꯗꯤ ꯑꯗꯨꯒꯨꯝꯕ ꯇꯧ ꯚꯥꯏꯂꯦꯟꯁꯀꯤ ꯊꯕꯛꯁꯦ ꯇꯧꯗꯦꯕ ꯑꯩꯈꯣꯏꯗꯤ
ꯁꯕꯁ ꯌꯥꯝ ꯊꯤꯅ ꯃꯥꯡꯈꯩꯗ
ꯃꯥꯟꯕ ꯑꯁ‌ꯦꯡꯕ ꯍꯥꯏꯔꯒ ꯃꯍꯥꯠꯃ ꯒꯥꯟꯗꯤꯅ ꯅꯟ ꯚꯦꯂꯦꯟꯁꯀꯤ ꯀꯩꯅꯣ ꯇꯧꯗꯣ ꯈꯪꯗꯦ ꯅꯪ
ꯈꯪꯉꯤ ꯃꯤ ꯏꯕꯃꯥ ꯑꯁ
ꯑꯦ
ꯃꯤ ꯁꯨꯝ ꯑꯁꯨꯝ ꯐꯥꯒꯤꯒꯥꯡꯅꯁꯨ ꯑꯁ ꯂꯣꯏꯔꯦꯍ‌ꯦ
ꯑꯣ ꯑꯩꯁꯨ ꯐꯥꯒꯤ ꯇꯧꯅꯤꯅꯦ ꯑꯩꯁꯨ ꯐꯥꯒꯤ ꯇꯧꯅꯦ
ꯍꯣꯏ ꯍꯣꯏ ꯑꯩꯁꯨ ꯈꯪꯉꯤꯗ
ꯍ ꯀꯌꯥ
ꯀꯅꯥꯅ‌ꯣ
ꯀꯅꯥꯥꯁꯨ ꯅꯠꯇ‌ꯦ
ꯁꯤ ꯃꯤꯅ ꯀꯧꯏꯗꯣ ꯑꯅꯥꯁꯨ ꯅꯠꯇꯦ ꯍꯥꯏꯅꯤ ꯑꯗꯨꯗꯤ
ꯑꯣ ꯑꯩ ꯑꯩꯉꯣꯟꯅ ꯀꯧꯕꯧ ꯅꯠꯇꯦꯍꯦ
ꯅ‌ꯣꯏ ꯅ‌ꯣꯏ ꯍ‍‌ꯣꯁꯇꯗꯤ ꯃꯤ ꯀꯌꯥ ꯂꯩꯅ‌ꯣ
ꯍꯜꯂ‌ꯣ
ꯇꯥꯗ꯭ꯔꯣ
ꯇꯥꯏꯌ‌ꯦ ꯀꯩꯅ‌ꯣ ꯅꯈ‌ꯣꯟꯗꯨ ꯌꯥꯝ ꯃꯤꯕꯨ ꯐꯨꯅꯤꯡꯕꯒꯤ ꯇꯥꯏꯞꯇ
ꯑꯩ ꯈꯣꯟ ꯈꯔ ꯇꯧꯕꯒꯤꯅꯤ
ꯑ
ꯑꯩꯒꯤ ꯈ‌ꯣꯟꯖꯦꯜꯗꯣ
ꯑꯥ
ꯑꯆꯧꯕ ꯒꯤꯅꯤꯕ
ꯆꯧꯕꯒꯤ ꯅꯠꯇꯦ ꯆꯥꯎꯕꯒꯤ ꯍꯥꯏꯌꯣ
ꯆꯞ ꯃꯥꯟꯅꯩꯗ
ꯃꯥꯟꯅꯗ‌ꯦ ꯃꯤꯅ ꯆꯨꯝꯍꯟꯕꯗꯣ
ꯑ ꯍꯣꯏ ꯊꯦꯡꯌꯨ ꯊꯦꯡꯌꯨ ꯈꯨꯔꯨꯝꯖꯔꯤ ꯈꯨꯔꯨꯝꯖꯔꯤ
ꯑꯣ ꯈꯨꯔꯨꯝꯖꯔꯤ ꯑꯩꯁꯨ
ꯑꯗꯨꯒꯤꯅꯦ ꯅꯣꯏ ꯍꯣꯁꯇꯦꯜꯗ ꯃꯤ ꯂꯩꯁꯥꯕꯤ ꯀꯌꯥ ꯂꯩꯕꯅꯣ ꯍꯥꯏꯕꯅꯦ
ꯁꯦꯁ ꯅꯝꯕꯔ ꯄꯤꯌꯨꯔꯣ ꯄꯥꯝꯕ꯭ꯔꯣ
ꯑꯁ ꯃꯤ ꯃꯁꯤꯡꯗꯣ ꯍꯡꯉꯒ ꯅꯝꯕꯔ ꯑꯃꯨꯛ ꯍꯥꯏꯔꯛꯑꯦꯅꯦ
ꯁꯚꯦꯟꯇꯤꯐꯥꯏꯚ
ꯑꯦ ꯃꯤ ꯌꯥꯝꯃꯤꯍ‌ꯦ
ꯌꯥꯝꯕꯅꯦ
ꯏꯝꯐꯥꯜ ꯏꯁꯇꯣ ꯅꯠꯇ꯭ꯔꯒ ꯏꯝꯐꯥꯜ ꯋꯦꯁꯇꯗꯣ
ꯑꯩꯈꯣꯏꯖꯤ ꯏꯝꯐꯥꯜ ꯁꯥꯛ ꯃꯥꯜꯂꯦ
ꯑꯦꯁ ꯂ‌ꯣꯏꯔ‌ꯦ ꯅꯪ
ꯏꯝꯐꯥꯜ ꯏꯆꯅꯤ ꯏ ꯁꯣꯔꯤ ꯋꯦꯁ ꯋꯦꯁꯅꯦ ꯋꯦꯁ
ꯑ ꯏꯝꯐꯥꯜ ꯋꯦꯁ ꯋꯦꯁ ꯍꯥꯏꯗꯤ ꯑꯩ ꯍꯣꯏ ꯅꯤꯡꯁꯤꯡꯂꯛꯑꯦ ꯍꯣꯁꯇꯦꯜ ꯑꯃꯗꯤ
ꯁꯣꯁ ꯍ‌ꯣꯁꯇ꯭ꯂ‌ꯦꯟ ꯑꯃꯈꯛꯇ ꯂꯩꯕꯒꯤ ꯇꯥꯏ ꯇꯒꯣ
ꯅꯠꯇꯦ ꯃꯤ ꯃꯤ ꯌꯥꯝꯕꯗꯣ ꯑꯇꯣꯞꯄ ꯍꯣꯁꯇꯦꯜꯗꯤ ꯗꯨꯃꯥꯏꯅ ꯃꯣꯏ ꯗꯤꯒ꯭ꯔꯤ ꯀꯥꯕ ꯃꯤꯁꯤꯡꯗꯣ ꯃꯣꯏ ꯑꯗꯨꯝ ꯃꯤ ꯌꯥꯝꯗꯦꯕ ꯑꯗꯨꯒꯤꯅꯤ ꯅꯣꯏ ꯍꯣꯁꯇꯦꯜꯒꯤ ꯅꯪ ꯒ ꯂꯩꯕ ꯅꯨꯄꯤꯒꯤ ꯅꯝꯕꯔ ꯄꯤꯗ꯭ꯔꯁꯨ ꯌꯥꯏ ꯅꯪꯒꯤ ꯅꯝꯕꯔ ꯂꯩ ꯂꯩꯔꯤꯗꯤ
ꯁꯥꯁ ꯉꯁꯥꯏꯗꯤ ꯌꯥꯝ ꯁꯝ ꯐ‌ꯣꯏꯅꯤꯡꯔꯕ ꯅꯠꯇ꯭ꯔꯣ
ꯍꯣꯏ ꯁꯝ ꯐꯣꯏꯅꯤꯡꯕꯁꯨ ꯍꯥꯏꯔꯁꯨ ꯃꯇꯥꯡ ꯃꯇꯥꯡ ꯂꯩꯅ
ꯑꯥꯁꯥꯁ
ꯑꯩꯈꯣꯏ ꯑꯩꯈꯣꯏ ꯑꯩꯈꯣꯏꯁꯨ ꯅꯨꯡꯇꯤꯒꯤ ꯁꯂꯥꯠ ꯈꯤꯇꯪ ꯆꯥꯔꯗꯤ ꯍꯥꯎꯇꯕꯅꯤ ꯍꯛꯖꯥꯡ ꯁꯨꯕꯅ‌ꯦ
ꯄ꯭ꯔꯃꯥꯟꯗꯤ ꯆꯨꯝꯃꯦ ꯆꯨꯝꯃꯦ ꯌꯥꯝ ꯆꯨꯝꯃꯦ ꯅꯪꯒꯤꯗꯣ ꯑꯩ ꯌꯥꯅꯤꯡꯉꯦ
ꯅꯣꯏ ꯅꯨꯄꯤꯁꯤꯁꯨ ꯅꯨꯃꯤꯠ ꯈꯨꯗꯤꯡ ꯃꯦꯀꯞ ꯇꯧꯕꯗꯣ ꯅꯨꯡꯉꯥꯏꯇꯕꯅꯤ
ꯀꯅꯥꯅ ꯑꯩ ꯃꯦꯀꯞ ꯇꯧꯋꯦ ꯍꯥꯏꯔꯕ꯭ꯔꯣ
ꯅꯠꯇꯦ ꯍꯥꯏꯕꯗꯤ ꯑꯦꯛꯖꯥꯝꯄꯜ ꯍꯥꯏ ꯋꯥꯅꯦ
ꯑ ꯑꯦꯛꯖꯥꯝꯄꯜ ꯂꯩꯇꯦ
ꯑꯦ ꯕꯦꯔꯥꯅꯤ ꯅꯪꯁꯤꯗꯤ
ꯕꯦꯔꯥꯔ ꯑꯩꯁꯦ
ꯉꯁꯤ ꯕ꯭ꯂꯦꯛ ꯉꯁꯤ ꯕ꯭ꯂꯦꯛ ꯄꯤꯡꯒꯤ ꯂꯤꯁꯥꯒꯤ ꯐꯦꯟꯁ ꯁ‌ꯦ ꯀꯩꯅꯣꯝ ꯇꯧꯋꯤꯗ ꯁꯣꯅꯣ ꯆꯨꯔ ꯈꯪꯗ‌ꯦꯗ
ꯁꯣꯅꯣꯆꯨꯕ ꯑꯩ ꯁꯣꯅꯣ ꯆꯨꯕꯗꯤ ꯑꯩ ꯅꯠꯇꯦꯍꯦ
ꯅꯣꯏ ꯍꯣꯁꯇꯦꯜ ꯀꯩꯅꯣ ꯅꯣꯏ ꯔꯨꯝꯗꯗꯤ ꯃꯤ ꯀꯌꯥ ꯀꯌꯥ ꯂꯩꯕꯅꯣ
ꯈꯣꯏ ꯃꯤ ꯃꯉꯥ ꯃꯉꯥ
ꯑꯦ ꯔꯨꯝ ꯑꯃꯗꯕꯨ
ꯎꯝ
ꯀꯩꯅꯣ ꯆꯥꯡ ꯏꯟꯖꯥꯡꯗꯤ ꯃꯣꯏꯅ ꯊꯣꯡꯔꯒ ꯄꯤꯖꯩꯔꯥ
ꯀꯔꯤ ꯍꯥꯏꯕ
ꯆꯥꯛ ꯌꯦꯟꯖꯥꯡꯗꯣ ꯃꯣꯏꯅ ꯊꯣꯡꯔꯒ ꯄꯤꯕ꯭ꯔꯥ ꯍꯥꯏꯕ
ꯍꯣꯏ ꯃꯣꯏꯅ ꯊꯣꯛꯔ ꯄꯤꯕꯅꯤ ꯃꯣꯏꯅ ꯊꯣꯡꯔ ꯄꯤꯗ꯭ꯔꯗꯤ ꯀꯅꯥꯅ ꯊꯣꯡꯒꯦꯔ ꯅꯀ‌ꯣꯛ ꯆꯥꯛꯄ꯭ꯔ
ꯑꯁ ꯑꯇꯣꯞꯄ ꯍ‌ꯣ ꯍꯣꯁꯇꯦꯜꯖꯨ ꯁꯨꯃꯥꯏꯅ ꯇꯧꯕꯅ‌ꯦ
ꯑꯣ ꯑꯗꯨꯃꯥꯏꯅ ꯇꯧꯕ꯭ꯔꯥ
ꯑ‌ꯣ ꯑꯗꯨꯗꯤ ꯅꯣꯏ ꯅꯨꯄꯤꯒꯤ ꯍꯣꯁꯇꯦꯒꯤꯅꯦ ꯅꯨꯄꯥꯒꯤꯗꯤ ꯑꯗꯨꯃꯥꯏꯅ ꯇꯧꯗꯕꯅꯦ
ꯑꯣ ꯅꯨꯡꯁꯤꯅꯦ ꯅꯨꯄꯥꯒꯤ ꯑꯗꯨꯃꯥꯏꯅ ꯇꯧꯕꯤ ꯇꯧꯗ‌ꯣ ꯖꯦꯟꯗꯔ ꯏꯀ꯭ꯋꯥꯂꯤꯇꯤ ꯂꯩꯇ꯭ꯔꯦꯅꯦ
ꯁꯕꯁ
ꯁꯕꯥꯁ
ꯁꯕꯥꯖ ꯉꯥꯡꯕꯖ‌ꯦ ꯅꯪꯅ ꯍꯦꯟꯅ ꯄꯛꯏꯗ ꯏꯕꯦꯝꯃ
ꯄꯛꯇꯦꯕ
ꯅꯪꯅ ꯍꯦꯟꯅ ꯄꯛꯏꯕ
ꯄꯛꯑꯦ ꯍꯥꯏꯕ꯭ꯔꯣ
ꯍꯣꯏ ꯀꯩꯅꯣ ꯅꯪꯒꯤ ꯅꯥꯍꯔ‌ꯦ
ꯅ‌ꯦ ꯍꯣꯏ
ꯎꯝ
ꯌꯥ
ꯀꯩꯅꯣ ꯏꯌꯥ ꯍꯥꯏꯔꯤꯗꯤ
ꯅꯥꯕ ꯑꯗꯨꯒꯤ
ꯑꯦ ꯀꯩꯅꯕ ꯔꯨꯝꯗꯣ ꯑꯗꯨꯝ ꯂꯩꯔꯒ ꯅꯥꯏ ꯍꯥꯏꯅꯦ
ꯅꯠꯇꯦ ꯁꯤꯗꯥ ꯈꯣꯡꯗꯥ ꯀꯩꯅꯣꯃ ꯆꯤꯛꯂꯛꯄ ꯑꯗꯨꯒꯤ
ꯑꯦ ꯌꯥꯝ ꯌꯥꯝꯅꯥꯈ꯭ꯔꯕꯣ
ꯅꯗꯦꯍꯦ ꯃꯆꯦꯛ ꯏꯟꯖꯦꯛꯁꯟꯒꯤ ꯇꯥꯞ ꯇꯥ ꯆꯤꯛ ꯇꯧꯕ
ꯑꯣ ꯑꯣ ꯑꯗꯨꯒꯤ ꯑꯣꯏꯔꯦ
ꯃꯥꯅꯦ ꯀꯩꯅꫭ
ꯍꯟꯗꯛꯗꯤ ꯀꯩꯅꯣ ꯅꯣꯏ ꯁꯨꯇꯤ ꯑꯣꯏꯕ꯭ꯔꯥ
ꯎꯝ ꯀ꯭ꯂꯥꯁ ꯍꯧꯒꯦ ꯇꯧꯔꯦꯗ
ꯅꯨꯡꯉꯥꯏꯕ꯭ꯔꯥ
ꯍꯣꯏ ꯑꯗꯨꯝ ꯅꯨꯡꯉꯥꯏꯌꯦ ꯎꯝ ꯅꯨꯡꯉꯥꯏꯌꯦ
ꯑꫭ
ꯀ꯭ꯂꯥꯁ ꯌꯥꯎꯒꯅꯤ ꯀꯦꯟꯇꯤꯟ ꯆꯠꯀꯅꯤ ꯆꯥꯕ ꯂꯣꯏꯔꯦ ꯍꫭꯁꯇꯦꯜ ꯍꯜꯂꯒ ꯇꯨꯝꯃꯅꯤ
ꯑꯦ
ꯗꯦꯠ ꯃꯥꯏ ꯂꯐꯥ ꯏꯇꯥꯜ
ꯅꯪ ꯃꯇꯝ ꯉꯥꯏꯔꯍꯦ
ꯑꯗꯨꯅꯦ ꯀꯔꯤ ꯇꯧꯒꯦꯔꯣ
ꯑꯗꯨꯗꯤ ꯂꯥꯏꯔꯤꯛꯇ ꯀꯔꯝ ꯀꯥꯟꯗ ꯄꯥꯗꯣꯏꯕ
ꯑꯣ ꯇꯨꯝꯕ ꯍꯧꯒꯠꯂꯒ
ꯁꯥꯕꯁ
ꯋꯥꯟꯗꯔ ꯋꯥꯟꯗꯔꯐꯨꯜ
ꯎꯝ ꯋꯥꯟꯗꯔꯐꯨꯜ
ꯋꯥꯟꯗꯔꯐꯨꯜ ꯃꯤꯁ ꯑꯄꯤꯛꯄꯤ
ꯅꯪꯁꯦ ꯑꯗꯨꯝ ꯈꯝꯗ ꯅꯪꯁꯦ ꯄꯤꯛ ꯇꯤ ꯌꯥꯝ ꯏꯔꯝꯗꯝ ꯃꯥꯜꯂꯤꯕꯣ
ꯑꯁ ꯐꯥꯏꯞ ꯋꯥꯟꯅꯦ ꯐꯥꯒꯤꯔꯣ
ꯏꯁ ꯐꯥꯏꯞ ꯋꯥꯟꯅꯤ ꯀꯥꯏꯅ ꯆꯠꯂꯨꯍꯦ
ꯁꯣꯔꯤ ꯑꯁꯦꯡꯕꯅꯦ
ꯊꯥꯖꯗꯦ ꯑꯁꯦꯡꯕꯗꯣ ꯍꯥꯏꯔꯑꯣꯁ ꯑꯁꯦꯡꯕ ꯍꯦꯛ ꯍꯥꯏꯌꯦꯕ ꯑꯩ ꯑꯩ ꯅꯪꯒꯤ ꯀꯩꯅꯣ ꯒꯤꯐ ꯑꯃ ꯄꯤꯔꯛꯅꯤ
ꯑꯩꯌꯥ ꯁꯦꯔꯤꯌꯁꯂꯤ ꯅꯪ ꯒꯤꯐ ꯄꯤꯒꯦꯔꯥ ꯄꯤꯔꯣꯏꯔꯥ ꯗꯣꯟ ꯀꯦꯌꯔ ꯕꯠ ꯑꯥꯏ ꯑꯦꯝ ꯐꯥꯏꯞ ꯋꯥꯟ
ꯐꯥꯏꯞ ꯄꫭꯏꯟ ꯋꯥꯟ
ꯎꯝ
ꯑꯣ ꯌꯥꯏ ꯑꯗꯨꯗꯤ ꯈꯟꯅꯕ ꯌꯥꯏ
ꯅꯣꯏ ꯑꯩꯗꯤ ꯏꯁꯇꯤꯜ ꯌꯥꯗꯦ ꯆꯤꯌꯔ ꯑꯃ ꯄꯨꯔꯛꯀꯅꯤ ꯂꯦꯞꯅꯉꯥꯏ
ꯅꯨꯄꯤꯗꯤ ꯐꯥꯏꯞ ꯄꫭꯏꯟ ꯋꯥꯟ ꯍꯥꯏꯕꯁꯦ ꯋꯥꯟ ꯈꯔꯕꯅꯤ
ꯃꯆꯤꯟ ꯊꯤꯅꯨ
ꯑꯁꯦꯡꯕꯩꯅꯦ ꯅꯨꯄꯤꯅꯦꯕꯨ ꯐꯥꯏꯞ ꯄꯣꯏꯟ ꯑꯦꯠ ꯅꯥꯏ ꯌꯥꯎꯕ ꯃꯤ ꯀꯌꯥ ꯂꯩꯒꯦ ꯌꯦꯡꯉꯣ ꯃꯅꯤꯄꯨꯔꯗ ꯅꯪ ꯊꯤꯕ ꯐꯪꯉꫭꯏ ꯄꯥꯛ
ꯑꯩꯗꯤ ꯑꯗꯨꯃꯥꯏꯅ ꯋꯥꯡꯅꯤꯡꯉꯦ ꯍꯥꯏꯒ
ꯋꯥꯡꯍꯟꯅꯤꯡꯉꯤ ꯍꯥꯏꯔꯁꯨ ꯎꯄꯥꯏ ꯂꯩꯇ꯭ꯔꯦ
ꯎꯄꯥꯏ ꯂꯩꯇ꯭ꯔꯦ ꯏꯁꯣꯔꯅ ꯁꯨꯃꯥꯏꯅ ꯇꯧꯕꯤꯔꯕꯅꯤꯅ
ꯑ ꯑꯗꯨꯗꯤ ꯅꯪꯒꯤ ꯑ ꯍꯌꯦꯡ ꯍꯌꯦꯡꯋꯥꯏ ꯅꯪꯒꯤ ꯅꯨꯄꯥ ꯑꯣꯏꯒꯗꯕꯗꯤ ꯋꯥꯡ ꯆꯥꯎꯕ ꯊꯤꯌꯨꯀꯣ
ꯀꯩꯒꯤ
ꯑꯩꯗꯒꯤ ꯍꯦꯟꯅꯥ ꯅꯦꯝꯕ ꯊꯤꯅꯤ
ꯑꯁ ꯑꯗꯨꯗꯤ ꯑꯉꯥꯡ ꯑꯉꯥꯡꯕꯨꯗꯤ ꯐꯖꯔꯝꯒꯅꯤ
ꯀꯅꯥꯅ ꯑꯉꯥꯡ ꯄꯣꯛꯀꯅꯤ ꯍꯥꯏꯕ꯭ꯔꯣ ꯑꯦꯗꯣꯞ ꯇꯧꯅꯤꯅ
ꯁꯕꯁ ꯏꯗꯞꯇꯦꯁꯟ ꯑꯥ ꯋꯥꯔꯤꯒꯗꯤ ꯅꯨꯉꯥꯏ ꯍꯦ
ꯅꯨꯡꯉꯥꯏꯕꯅꯦ
ꯍꯣ ꯑꯄꯤꯛꯄꯤ ꯑꯣ ꯄꯤꯇ꯭ꯔꯨ
ꯈꯪꯅꯕꯁꯨ ꯅꯠꯇꯦ ꯃꯤꯡꯗ ꯂꯣꯏ ꯊꯣꯟꯖꯤꯜꯂꯦ
ꯂꯥꯁꯇ ꯑꯣꯏꯔꯝꯒꯅꯤ ꯑꯩꯅ ꯍꯧꯖꯤꯛ ꯊꯣꯜꯂꯤꯕꯗꯣ
ꯑꯣꯏꯗꯦ ꯑꯣ
ꯕꯥꯏ ꯆꯥꯟꯁ ꯅꯣꯡ ꯐꯥꯗꯣꯛ ꯕꯖꯥꯔꯒꯨꯝꯅꯀꯣ ꯎꯔꯝꯃꯗꯤ ꯑꯣ ꯑꯁꯤꯅꯤꯀꯣ ꯑꯄꯤꯛꯄꯤ ꯍꯥꯏꯗꯣ ꯑꯗꯨ
ꯑꯩ ꯁꯨ ꯎ ꯎꯔꯣꯏ ꯕꯖꯥꯔꯒꯨꯝꯕꯗꯅ ꯄꯨꯟꯁꯤꯗ ꯁꯨ ꯎ ꯎꯔꯣꯏ
ꯑꯗꯨꯗꯤ ꯕꯖꯥꯔꯗ ꯄꯨꯟꯁꯤꯒꯤ ꯁꯨ ꯎ ꯎꯔꯣꯏ ꯀꯥꯏꯅ
ꯑꯁꯦꯡꯕ ꯑꯩ ꯕꯖꯥꯔ ꯁꯨꯡꯊꯣꯛ ꯊꯣꯛꯇꯕꯅꯤ ꯑꯌꯥ ꯄ꯭ꯔꯣꯃꯤꯁ
ꯑꯥ ꯑꯗꯨꯅꯦꯕ
ꯏꯐ ꯍꯥꯏꯕꯅꯦ ꯀꯣ
ꯏꯐ ꯏꯐ ꯑꯣꯏꯒꯦꯔꯥ ꯏꯠ ꯑꯣꯏꯒꯦꯔꯥ ꯀ꯭ꯔꯤ ꯑꯣꯏꯒꯦꯔꯥ ꯈꯪꯗꯦ
ꯅꯣꯏ ꯍꯣꯇꯦꯜꯗꯨꯗꯤ ꯀꯩꯅꯣ ꯅꯨꯡꯉꯥꯏꯕ꯭ꯔꯥ ꯂꯩꯕꯨꯗꯤ
ꯅꯨꯉꯥꯏꯌꯦꯗ ꯅꯣ ꯀꯝꯄ꯭ꯂꯦꯟ
ꯅꯣ ꯀꯝꯄ꯭ꯂꯦꯟ
ꯁꯥꯗꯤ ꯁꯥꯢꯌꯦ ꯍꯣꯏ
ꯎꯝ ꯅꯨꯄꯤꯁꯤꯡꯗꯤ ꯁꯥꯕ ꯅꯨꯄꯤ ꯅꯨꯄꯤ ꯁꯦ ꯑꯩ ꯋꯥꯑꯃ ꯍꯥꯏꯒꯦꯀꯣ ꯅꯨꯄꯤꯁꯤꯡꯗꯤꯀꯣ
ꯑꯥ
ꯅꯨꯡꯁꯥ ꯁꯥꯕ ꯃꯐꯝꯗ ꯃꯣꯏꯗꯤ ꯂꯩꯅꯤꯡꯕꯅꯦ
ꯀꯔꯤꯒꯤ
ꯃꯣꯏꯗꯤ ꯀꯨꯆꯨꯗꯣ ꯉꯧꯅꯤꯡꯕꯒꯤ ꯑꯗꯨꯒꯤ ꯑꯗꯨꯝ ꯂꯩꯒꯟꯕꯅꯦ
ꯀꯅꯥꯅ ꯍꯥꯏꯕ
ꯍꯥꯏꯔꯁꯨ ꯑꯗꯨꯝ ꯈꯪꯉꯦ ꯕꯦꯝꯃꯥ
ꯃꯤꯅ ꯑꯁꯤꯗ ꯁꯥꯔꯒ ꯀꯗꯥꯏꯗ ꯅꯨꯡꯁꯤꯠ ꯐꯪꯔ ꯆꯠꯂꯨꯔꯒ ꯁꯁ ꯋꯥꯊꯤ ꯋꯥꯔꯦꯝ
ꯅꯪꯗꯤ ꯀꯃꯥꯏꯅ ꯇꯧꯔꯝꯒꯅꯤ ꯑꯗꯨꯕꯨ ꯃꯤ ꯑꯇꯣꯞꯄꯗꯤ ꯑꯗꯨꯃꯥꯏꯅ ꯑꯗꯨꯝ ꯇꯧꯕ ꯑꯩꯁꯨ ꯑꯗꯨꯝ ꯊꯦꯡꯅꯕ ꯑꯗꯨꯒꯤ
ꯑꯣ ꯊꯦꯡꯅꯕ꯭ꯔꯥ
ꯍꯣꯏ ꯊꯦꯡꯅꯩꯌꯦ ꯄꯤꯛꯇ꯭ꯔꯨ
ꯐꯩꯅꯦ ꯊꯦꯡꯅꯔꯗꯤ
ꯌꯥꯝ ꯐꯕꯅꯦ ꯑꯄꯤꯛꯄꯤ ꯅꯪꯗꯤ ꯃꯨꯕ꯭ꯔꯥ ꯀꯩꯅꯣ ꯉꯧꯕ꯭ꯔꯥ